ꯍꯜꯂꯣ ꯇꯥꯕ꯭ꯔꯣ ꯏꯇꯥꯎ ꯑꯩ ꯏꯇꯥꯎ ꯗ ꯀꯩꯅꯣꯃ ꯍꯪꯒꯦꯅ ꯐꯣꯟꯇꯧꯔꯛꯑꯝꯕꯅꯤꯅꯦ
ꯀꯔꯤ ꯍꯪꯒꯦ ꯍꯥꯏꯅꯣ
ꯑ ꯏꯇꯥꯎ ꯍꯧꯖꯤꯛ ꯏꯇꯥꯎ ꯍꯧꯖꯤꯛ ꯄꯩꯈꯥ ꯊꯥꯕ ꯈꯣꯠꯄ ꯇꯧꯔꯤꯗꯣ ꯑꯗꯨꯗꯣ ꯀꯔꯤ ꯑꯦꯛꯖꯥꯝ ꯑꯣꯏꯅꯣ ꯏꯇꯥꯎ ꯊꯥꯔꯤꯁꯤꯕꯣ
ꯑꯦꯛꯖꯥꯝ ꯑꯗꯨꯝ ꯂꯣꯏꯅꯅꯤꯗ ꯁꯦꯟꯇ꯭ꯔꯦꯜꯒꯤ ꯀꯩꯒꯤ ꯑꯗꯨ ꯑꯗꯨ ꯂꯣꯏꯅ ꯊꯥꯕꯅꯤ ꯑꯔꯥꯛ ꯑꯔꯥꯛꯄ ꯂꯣꯏꯅ
ꯑꯣ ꯑꯩꯁꯤ ꯏꯇꯥꯎꯗ ꯍꯟꯗꯛ ꯖꯤꯗꯤ ꯒꯤ ꯑꯦꯛꯖꯥꯝ ꯂꯥꯛꯄꯗꯣ ꯑꯗꯨꯏꯗꯨꯒꯤ ꯀꯃꯥꯏꯅ ꯇꯧꯕꯅꯣꯗꯣ ꯈꯔ ꯍꯪꯒꯦ ꯇꯧꯕꯅꯤ ꯖꯤꯗꯤ ꯒꯤꯗꯨ ꯀꯃꯥꯏꯅ ꯆꯪꯕꯅꯣ ꯈꯣꯠꯄꯅꯣ ꯑꯗꯩ ꯃꯥꯅ ꯀꯃꯥꯏ ꯀꯃꯥꯏꯅ ꯃꯣꯏ ꯑꯣꯏꯁꯤ ꯀꯃꯥꯏ ꯀꯃꯥꯏꯅ ꯑꯣꯏꯔꯤꯅꯣ ꯏꯇꯥꯎꯅ ꯈꯪꯉꯒꯗꯤ ꯈꯔ ꯍꯥꯏꯕꯤꯔꯛꯑꯣ
ꯕꯤꯖꯤꯇꯤ ꯑꯗꯨꯅ ꯑꯩꯈꯣꯏꯒꯤ ꯁꯦꯟꯇ꯭ꯔꯦꯜꯒꯤ ꯊꯕꯛꯅꯦ ꯑꯗꯨꯁꯨ ꯑꯩꯈꯣꯏꯒꯤ ꯑꯥꯔꯃꯤꯒꯨꯝꯕ ꯀꯩꯒꯨꯝꯕ ꯑꯣꯏꯕꯒꯤ ꯂꯝꯖꯦꯜ ꯀꯩꯀꯩ ꯑꯦꯛꯖꯥꯝ ꯍꯥꯟꯅ ꯊꯔꯒ ꯃꯊꯪ ꯐꯤꯖꯤꯀꯦꯜ ꯀꯩꯀꯩ ꯃꯦꯗꯤꯀꯦꯜ ꯇꯧꯗꯧꯕ ꯑꯗꯣ ꯑꯦꯛꯖꯥꯝꯗꯣ ꯑꯗꯨꯝ ꯈꯔ ꯄꯥꯗ꯭ꯔꯗꯤ ꯈꯟꯕ ꯉꯝꯗꯕꯅꯤ ꯈꯔ ꯄꯥꯔꯒ ꯑꯗꯨꯝ ꯈꯜꯂꯒ ꯑꯗꯨꯝꯕ ꯑꯗꯨꯝ ꯑꯔꯥꯏꯕ ꯑꯔꯥꯏꯕ ꯑꯦꯛꯖꯥꯝ ꯆꯤꯡꯉꯤꯗ ꯑꯗꯨꯏ ꯖꯤꯗꯤ ꯗꯨꯗꯤ ꯑꯗꯨꯝ ꯈꯟꯕ ꯉꯝꯅꯤꯗ ꯈꯔ ꯄꯥꯕꯗ
ꯑꯗꯨ ꯍꯌꯦꯡ ꯈꯜꯂꯒ ꯑꯩꯈꯣꯏꯅ ꯆꯪꯅꯤꯡꯕ ꯆꯪꯕ ꯌꯥꯕ꯭ꯔꯣ
ꯆꯪꯅꯤꯡꯕ ꯍꯥꯏꯁꯦ ꯃꯣꯏꯒꯤ ꯅꯪꯒꯤ ꯃꯥꯔꯛꯇꯨꯒꯤ ꯃꯇꯨꯡ ꯏ ꯃꯇꯨꯡꯏꯟꯅ ꯃꯣꯏꯅ ꯈꯜꯂꯛꯇꯣꯏꯅꯦ ꯅꯪꯅ ꯃꯥꯔꯛꯇꯨ ꯋꯥꯡꯕ ꯑꯣꯏꯇꯥꯥꯔꯒꯗꯤ ꯅꯪꯅ ꯍꯌꯦꯡ ꯐꯣꯝ ꯊꯥꯖꯤꯟꯀꯥꯟꯗ ꯄ꯭ꯔꯤꯐꯔꯦꯟꯁ ꯈꯟꯅꯦꯕ ꯅꯪꯅ ꯆꯪꯅꯤꯡꯉꯤꯕ ꯑꯥꯝ ꯐꯣꯔꯁ ꯀꯥꯡꯕꯨꯗꯨꯒꯤ ꯑꯗꯨꯅ ꯑꯗꯨꯗ ꯑꯗꯨꯝ ꯅꯪꯅ ꯃꯥꯔꯛꯇꯨ ꯋꯥꯡꯕ ꯑꯣꯏꯇꯥꯥꯔꯒꯗꯤ ꯅꯪꯅ ꯑꯍꯥꯟꯕ ꯈꯜꯂꯤꯗꯨꯗ ꯑꯗꯨꯝ ꯈꯜꯂꯛꯑꯅꯤ ꯑꯗꯨꯒ ꯃꯥꯔꯛꯇꯨ ꯈꯤꯇꯪ ꯅꯦꯝꯕ ꯅꯦꯝꯕ ꯑꯣꯏꯔꯣ ꯃꯣꯏꯅ ꯅꯪꯅ ꯈꯜꯂꯤꯕ ꯄꯔꯤꯐꯔꯦꯟꯁꯇꯨꯒꯤ ꯃꯥꯔꯛꯇꯨ ꯌꯧꯗꯕ ꯑꯣꯏ ꯇꯥꯔꯒꯗꯤ ꯃꯣꯏꯅ ꯄꯤꯔꯛꯄ ꯑꯃꯗ ꯑꯗꯨꯝ ꯆꯪꯇꯥꯕ ꯅꯪꯅ ꯃꯥꯛꯔꯇꯨꯒꯤ ꯃꯇꯨꯡ ꯏꯜꯂꯦ ꯍꯥꯏꯇꯥꯔꯦ ꯅꯪꯅ ꯃꯥꯔꯛꯇꯨ ꯋꯥꯡꯕ ꯑꯣꯏꯇꯥꯥꯔꯒꯗꯤ ꯑꯗꯨꯝ ꯅꯪꯅ ꯈꯜꯂꯤꯗꯨꯣ ꯑꯗꯨꯝ ꯈꯜꯂꯛꯑꯅꯤ ꯅꯦꯝꯃꯒꯅ ꯃꯣꯏꯅ ꯄꯤꯔꯛꯄꯗ ꯑꯗꯨꯝ ꯇꯧ ꯇꯥꯕ
ꯑꯗꯩ ꯀꯩꯅꯣꯗꯤ
ꯍꯧꯖꯤꯛꯀꯤ ꯖꯤꯗꯤꯗꯨꯅ ꯑꯗꯨ ꯑꯣꯏꯔꯦ ꯑꯗꯨꯒ ꯍꯧꯖꯤꯛꯀꯤ ꯑꯒꯅꯤꯕꯤꯔ ꯇꯣꯏꯁꯤꯒ ꯆꯞ ꯃꯥꯟꯅꯕꯣꯏ ꯖꯤꯗꯤꯒ
ꯑꯒꯅꯤꯕꯤꯔ ꯗꯨꯗꯤ ꯃꯥꯟꯅꯗꯦ ꯖꯤꯗꯤꯒ ꯆꯞ ꯌꯥꯝ ꯈꯔ ꯑꯗꯨꯝ ꯈꯦꯅꯩ ꯑꯒꯅꯤꯕꯤꯔꯗꯨꯁꯨ ꯑꯦꯛꯖꯥꯝ ꯍꯥꯟꯅ ꯊꯥꯕꯅꯦ ꯍꯧꯖꯤꯛꯇꯤ ꯃꯃꯥꯡ ꯃꯃꯥꯡꯕꯨꯗꯤ ꯂꯝꯖꯦꯜ ꯍꯥꯟ ꯆꯦꯟꯍꯟꯕ ꯍꯧꯖꯤꯛꯇꯤ ꯑꯦꯛꯖꯥꯝ ꯍꯥꯟ ꯇꯥꯔꯦ ꯑꯦꯛꯖꯥꯝꯗꯨꯣ ꯈꯜꯂ ꯃꯇꯨꯡꯗ ꯑꯃꯨꯛ ꯐꯤꯖꯤꯀꯦꯜ ꯃꯦꯗꯤꯀꯦꯜ ꯇꯧꯗꯧꯕ ꯑꯦꯛꯖꯥꯝꯗꯨꯗꯤ ꯑꯒꯅꯤꯕꯤꯒꯤꯗꯤ ꯂꯥꯏꯕꯅꯤ ꯑꯗꯣ ꯑꯒꯅꯤꯕꯤꯒꯤꯗꯨꯅ ꯑꯃꯨꯛ ꯊꯕꯛꯇꯨ ꯄꯥꯔꯃꯤꯅꯦꯟ ꯑꯣꯏꯗꯦꯗꯅ ꯆꯍꯤ ꯃꯔꯤ ꯈꯛꯇꯅꯤꯅ ꯇꯧꯗꯣꯏꯗꯣ ꯑꯗꯩ ꯇꯣꯂꯣꯞꯁꯨ ꯄꯤꯗꯅ ꯑꯗꯣ ꯑꯗꯨꯏꯅꯤꯗ ꯑꯒꯅꯤꯕꯤꯔ ꯗꯩꯗꯤ ꯖꯤꯗꯤꯗꯨꯅ ꯐꯕ ꯍꯦꯟꯕꯅꯤꯗ
ꯑꯗꯨ ꯖꯤꯗꯤꯗꯨ ꯃꯣꯏꯒꯤ ꯃꯁꯥꯒꯤ ꯗꯤꯄꯥꯔꯠꯃꯦꯟꯒꯤ ꯀꯧꯕꯁꯨ ꯃꯌꯥꯝ ꯂꯩ ꯑꯗꯨꯒꯨꯝꯕꯒ ꯈꯔ ꯈꯦꯠꯅꯕꯣ
ꯗꯤꯄꯥꯔꯠꯃꯦꯟꯒꯤ ꯀꯧꯕ ꯈꯦꯠꯅꯩ ꯗꯤꯄꯥꯔꯠꯃꯦꯟꯒꯤꯗꯨꯗꯤ ꯉꯝꯗꯕꯅꯤꯗ ꯀꯩꯁꯨ ꯌꯥꯝ ꯀꯅ ꯃꯤꯁꯨ ꯌꯥꯝꯗꯦꯗꯅ ꯖꯤꯗꯤꯗꯨꯅ ꯃꯤꯁꯨ ꯌꯥꯝꯃꯦ ꯏꯁꯇꯦꯠ ꯏꯁꯇꯦꯠꯀꯤꯁꯨ ꯃꯁꯥ ꯃꯁꯥ ꯌꯥ ꯈꯥꯏꯗꯣꯛꯑꯦ ꯗꯤꯄꯥꯔꯠꯃꯦꯟꯒꯤꯗꯨꯗꯤ ꯄꯨꯂꯞ ꯑꯣꯏꯅ ꯀꯧꯕꯅꯤꯅ ꯅꯪꯒꯤ ꯈꯪꯅꯕ ꯂꯩꯕ ꯑꯣꯏꯇꯥꯥꯔꯒꯗꯤ ꯗꯤꯄꯥꯔꯠꯃꯦꯟꯒꯤꯗꯣ ꯑꯗꯨꯝ ꯆꯪꯕ ꯌꯥꯕꯅꯤ ꯀꯣꯇꯥꯗ ꯀꯣꯇꯥ ꯇꯧꯔꯒ ꯃꯣꯏꯒꯤ ꯈꯪꯅꯕ ꯑꯗꯣ ꯈꯪꯅꯕ ꯂꯩꯇ꯭ꯔꯗꯤ ꯃꯣꯏꯁꯨ ꯆꯪꯕ ꯑꯗꯨꯝ ꯂꯨꯕꯅꯤ ꯃꯤ ꯌꯥꯝꯗꯕꯅꯤꯅ ꯈꯪꯅꯕ ꯀꯣꯇꯥꯐ ꯉꯥꯛ ꯂꯧꯕꯤꯅꯦꯕ ꯖꯤꯗꯤꯗꯨꯅ ꯈ꯭ꯋꯥꯏ ꯐꯩꯗ ꯑꯗꯨꯃꯥꯏꯅ ꯅꯪꯅ ꯑꯥꯝ ꯐꯣꯔꯁꯀꯤꯗ ꯀꯩꯒꯤ ꯆꯪꯅꯤꯡꯉꯅꯤ
ꯑꯗꯨ ꯀꯩꯅꯣ ꯍꯧꯖꯤꯛꯀꯤ ꯑꯦꯁ ꯑꯦꯁ ꯁꯤꯅ ꯂꯧꯕ ꯖꯤꯗꯤ ꯁꯤꯒ ꯑꯗꯣ ꯏꯟꯗꯤꯌꯥꯟ ꯑꯥꯔꯃꯤꯒꯁꯨ ꯀꯔꯤꯅꯣ ꯈꯦꯠꯅꯩ ꯁꯤꯕꯣ
ꯏꯟꯗꯤꯌꯥ ꯑꯈꯣꯏꯒꯤ ꯑꯒꯅꯤꯕꯤꯔ ꯍꯥꯏꯗꯨꯅ ꯏꯟꯗꯤꯌꯥꯟ ꯑꯥꯔꯃꯤ ꯏꯌꯥꯔ ꯐꯣꯔꯁ ꯑꯗꯒꯤ ꯅꯦꯚꯤ ꯀꯥꯡꯕꯨꯒꯤꯅꯦꯕ ꯑꯗꯨꯒ ꯍꯧꯖꯤꯛꯀꯤ ꯖꯤ ꯗꯤ ꯍꯥꯏꯁꯤꯅ ꯁꯤ ꯑꯦ ꯄꯤ ꯑꯦꯐ ꯀꯥꯡꯕꯨ ꯈꯣꯏꯒꯤ ꯁꯦꯟꯇ꯭ꯔꯦꯜ ꯑꯥꯔꯝ ꯄꯨꯂꯤꯁ ꯐꯣꯔꯁ ꯍꯥꯏꯕ ꯇꯥꯔꯦ ꯄꯨꯁ ꯄꯨꯂꯤꯁ ꯀꯥꯡꯕꯨꯅꯦ ꯍꯥꯏ ꯇꯥꯔꯦꯅꯦ ꯃꯣꯏ ꯖꯤꯗꯤ ꯁꯤꯅ ꯍꯣꯝ ꯃꯤꯅꯤꯁꯇ꯭ꯔꯤꯒꯤ ꯃꯈꯥ ꯂꯩꯕ ꯑꯥꯔꯃꯤ ꯗꯥꯏꯔꯦꯛ ꯅꯠꯇꯦꯕ ꯑꯈꯣꯏꯒꯤ ꯏꯟꯗꯤꯌꯥꯟ ꯑꯥꯔꯃꯤꯒꯨꯝꯕ ꯂꯩꯕꯗꯨꯁꯨ ꯗꯥꯏꯔꯦꯛ ꯅꯠꯇꯦꯕ ꯄꯨꯂꯤꯁ ꯀꯥꯡꯕꯨꯅꯦ ꯍꯥꯏ ꯇꯥꯔꯦ ꯑꯩꯈꯣꯏꯒꯤ ꯑꯩꯈꯣꯏ ꯁꯤꯗꯁꯨ ꯁꯦꯞ ꯄꯤꯔꯞ ꯑꯗꯨꯃꯥꯏꯅ ꯄꯨꯂꯤꯁ ꯀꯥꯡꯕꯨ ꯃꯌꯥꯝ ꯂꯩꯗꯅ ꯁꯦꯟꯇ꯭ꯔꯦꯜꯒꯤ ꯑꯗꯨ ꯉꯥꯛꯇꯅꯤ ꯑꯥꯔꯃꯤꯗꯨꯅ ꯍꯧꯖꯤꯛꯀꯤ ꯑꯒꯅꯦꯕꯤꯔ ꯀꯥꯡꯕꯨꯗꯨꯅ ꯑꯥꯔꯃꯤ ꯀꯥꯡꯕꯨ ꯆꯪꯅꯤꯡꯉꯗꯤ ꯑꯗꯨꯝ ꯑꯥꯔꯃꯤ ꯆꯪꯅꯤꯡꯉꯗꯤ ꯑꯒꯅꯤꯕꯤꯔꯒꯤꯗ ꯑꯗꯨꯝ ꯑꯗꯒꯤ ꯑꯇꯣꯞꯄ ꯀꯧꯕꯗ ꯆꯪ ꯌꯥꯔꯦ ꯑꯗꯖꯤꯛꯇꯤ ꯄꯨꯁ ꯁ ꯀꯥꯡꯕꯨ ꯆꯪꯅꯤꯡꯉꯒꯅ ꯖꯤꯗꯤꯁꯤ ꯀꯩꯁꯦ ꯆꯪ ꯌꯥꯔꯦ ꯁꯤꯗ ꯑꯗꯨꯝ
ꯑꯗꯨ ꯁꯤꯒꯤ ꯀꯩꯅꯣꯒꯤ ꯖꯤꯗꯤꯒꯨꯝꯕ ꯁꯤ ꯑꯦꯛꯖꯥꯝꯁꯤ ꯅꯠꯇꯕ ꯈꯔ ꯑꯁꯤꯗꯒꯤ ꯆꯥꯎꯈꯠꯄ ꯑꯦꯛꯖꯥꯝꯅꯤ ꯀꯩ ꯀꯩ ꯊꯥꯌꯥ ꯂꯩꯒꯦ
ꯂꯩ ꯃꯌꯥꯝ ꯑꯃ ꯑꯗꯨꯏꯗꯤ ꯅꯪꯅ ꯍꯣꯠꯅꯒꯦ ꯍꯥꯏꯔꯗꯤ ꯑꯇꯣꯞꯄ ꯑꯦꯛꯖꯥꯝ ꯑꯆꯧ ꯑꯆꯧꯕ ꯃꯌꯥꯝ ꯂꯩ ꯀꯩꯅꯣ ꯒ꯭ꯔꯦꯖꯨꯋꯦꯠ ꯂꯦꯚꯦꯜꯒꯤ ꯖꯤꯗꯤ ꯍꯥꯏꯁꯤꯅ ꯇꯦꯟ ꯂꯦꯚꯦꯜꯒꯤꯅꯤꯅ ꯑꯗꯒꯤ ꯑꯇꯣꯞꯄ ꯒ꯭ꯔꯦꯖꯨꯋꯦꯠ ꯂꯦꯚꯦꯜꯒꯤ ꯑꯗꯒꯤ ꯇꯨꯋꯦꯞ ꯂꯦꯚꯦꯜꯒꯤ ꯃꯌꯥꯝ ꯂꯩꯒꯦꯅ ꯒ꯭ꯔꯦꯖꯨꯋꯦꯠ ꯂꯦꯚꯦꯜꯒꯤꯗ ꯅꯪꯅ ꯑꯗꯨꯃꯥꯏꯅ ꯑꯩꯈꯣꯏꯀꯤ ꯖꯤꯗꯤꯒꯨꯝꯕ ꯑꯗꯨꯒ ꯑꯦꯁ ꯑꯥꯏ ꯍꯥꯏꯇꯥꯔꯦ ꯏꯆꯥ ꯑꯅꯤ ꯀꯥꯕꯨ ꯑꯣꯏꯅꯤꯡꯉꯅ ꯁꯤ ꯕꯤ ꯑꯣ ꯒꯨꯝꯕꯗ ꯊꯥ ꯇꯥꯔꯦ ꯑ ꯑꯇꯣꯞꯄ ꯑꯣꯐꯤꯁꯥꯔ ꯑꯆꯧ ꯑꯆꯧꯕ ꯑꯣꯏꯅꯤꯡꯉꯒꯅ ꯁꯤ ꯖꯦꯜ ꯒꯨꯝꯕ ꯀꯩꯒꯨꯝꯕꯗꯨ ꯊꯥ ꯇꯥꯔꯦ ꯑꯗꯒꯤ ꯑꯇꯣꯞꯄꯁꯨ ꯃꯌꯥꯝ ꯂꯩꯗ ꯍꯧꯒꯤ ꯌꯨ ꯄꯤ ꯑꯦꯁ ꯁꯤꯅ ꯂꯧꯕ ꯑꯦꯛꯖꯥꯝ ꯃꯌꯥꯝ ꯂꯩ ꯀꯩꯅꯣ ꯑꯗꯨ ꯅꯒꯤ ꯅꯪꯒꯤ ꯁꯤ ꯑꯦ ꯄꯤ ꯑꯦꯐꯇꯨꯗ ꯑꯦꯁꯤꯁꯇꯦꯟ ꯀꯃꯥꯟꯗꯦꯟꯅꯒ ꯍꯧꯕ ꯃꯌꯥꯝ ꯂꯩ ꯑꯗꯨꯒꯨꯝꯕꯗꯣ ꯑꯗꯨꯗꯤ ꯂꯨꯈ꯭ꯔꯦ ꯑꯗꯨꯝ ꯂꯥꯏꯔꯤꯛ ꯐꯖꯅ ꯄꯥꯗ ꯌꯥꯔꯣꯏ ꯑꯗꯨꯒ ꯐꯠ ꯆꯪꯅꯤꯡꯒꯦ ꯑꯗꯨꯃꯥꯏꯅ ꯂꯥꯏꯔꯤꯛ ꯌꯥꯝ ꯄꯥꯗꯕꯤꯗꯥ ꯑꯗꯨꯝ ꯃꯆꯥꯗ ꯑꯣꯏꯔꯁꯨ ꯌꯥꯔꯦ ꯈꯜꯂꯗꯤ ꯑꯗꯨꯝ ꯖꯤꯗꯤꯗꯨ ꯑꯗꯨꯝ ꯇꯧꯕ ꯌꯥꯔꯦ
ꯑꯗꯨꯕꯨ ꯍꯧꯖꯤꯛꯀꯤ ꯒ꯭ꯌꯥꯟꯗꯨ ꯆꯪꯉꯣꯏ ꯀꯣꯆꯤꯡ ꯇꯧꯕ ꯈꯣꯠꯄ ꯑꯗꯩ ꯑꯗꯨꯅ ꯀꯃꯥꯏ ꯇꯧꯕ
ꯀꯣꯆꯤꯡ ꯍꯣꯏ ꯖꯤꯗꯤꯒꯤ ꯅꯪꯅ ꯀ ꯍꯥꯟꯅꯗꯒꯤ ꯐꯥꯎꯟꯗꯦꯁꯟ ꯌꯥꯎꯛꯇ꯭ꯔꯗꯤ ꯖꯤꯗꯤ ꯀꯣꯆꯤꯡ ꯇꯧꯕ ꯀꯩ ꯇꯧꯕ ꯖꯤꯗꯤ ꯈꯛꯀꯤ ꯑꯣꯏꯔꯗꯤ ꯖꯤꯗꯤ ꯀꯣꯆꯤꯡ ꯇꯧꯕ ꯑꯣꯏꯔꯣ ꯀꯩ ꯑꯣꯏꯔꯣ ꯃꯌꯥꯝ ꯂꯩꯕ ꯐꯥꯎꯟꯗꯦꯁꯟ ꯀꯣꯔꯁ ꯇꯧꯕ ꯑꯗꯨ ꯅꯠꯇꯕꯤꯗ ꯑꯗꯨꯃꯥꯏꯅ ꯁꯦꯟꯇ꯭ꯔꯦꯜ ꯑꯗꯨꯒꯤ ꯑꯦꯛꯖꯥꯝꯒꯤ ꯇꯧꯒꯦ ꯍꯥꯏꯅ ꯐꯥꯎꯟꯗꯦꯁꯟ ꯀꯣꯔꯁ ꯍꯧꯕ ꯀꯣꯆꯤꯡ ꯁꯦꯟꯇꯔ ꯀꯣꯆꯤꯡ ꯁꯦꯟꯇꯔ ꯃꯌꯥꯝ ꯂꯩꯗꯅ ꯑꯗꯨꯗꯒꯤꯅ ꯑꯄꯥꯝꯕ ꯈꯜꯂ ꯑꯗꯨꯝ ꯇꯧꯕꯗ ꯑꯗꯨꯝ ꯂꯣꯏ ꯌꯥꯔꯅꯤ ꯀꯣꯆꯤꯡ ꯈꯤꯇꯪ ꯇꯧꯕ ꯑꯗꯨꯝ ꯌꯥꯅꯤꯗ ꯖꯤꯗꯤꯒꯤꯗꯤ ꯑꯗꯨꯒ ꯑꯇꯣꯞꯄ ꯊꯥꯒꯦ ꯍꯥꯏꯔꯒꯗꯤ ꯑꯗꯨꯝ ꯈꯔ ꯍꯣꯠꯅꯗꯗꯤ ꯌꯥꯔ ꯖꯤꯗꯤꯒꯤꯗꯤ ꯑꯗꯨꯝ ꯀꯣꯆꯤꯡ ꯈꯔ ꯇꯧꯔꯒ ꯈꯤꯇꯪ ꯄꯥꯔꯒ ꯑꯗꯨꯝ ꯌꯥꯅꯤ
ꯑꯗꯨ ꯍꯧꯖꯤꯛꯀꯤ ꯌꯥꯝꯗꯨꯒꯤ ꯃꯁꯥꯒꯤ ꯀꯩꯅꯣꯝꯃ ꯑꯩꯈꯣꯏꯒꯤ ꯀꯦꯇꯥꯒꯣꯔꯤ ꯀꯦꯇꯥꯒꯣꯔꯤ ꯑꯣꯏꯅ ꯀꯩꯅꯣ ꯃꯥꯡꯗꯣꯏꯕ ꯅꯠꯇ꯭ꯔꯥ ꯑꯃꯠꯇ ꯑꯣꯏꯕ
ꯀꯔꯣ ꯑꯦꯛꯖꯥꯝꯗꯨꯥ ꯑꯦꯛꯖꯥꯝ ꯑꯃꯃꯝꯒꯤ ꯀꯔꯣ ꯑꯃꯃꯝ ꯂꯩꯗꯣꯏꯅꯦ ꯀꯦꯇꯥꯒꯣꯔꯤ ꯍꯣꯏ ꯀꯦꯇꯥꯒꯣꯔꯤ ꯀꯦꯇꯥꯒꯣꯔꯤ ꯑꯦ ꯁꯤ ꯑꯣꯏꯅ ꯑꯦ ꯁꯤ ꯑꯣ ꯕꯤ ꯁꯤ ꯑꯣꯏꯅ ꯑꯣ ꯕꯤ ꯁꯤ ꯑꯗꯩ ꯑꯔꯤꯖꯥꯕ ꯑꯣꯏꯅ ꯑꯔꯤꯖꯥꯕ ꯀꯥꯡꯕꯨ ꯑꯗꯨꯃꯥꯏꯅ ꯃꯁꯥ ꯃꯁꯥꯒꯤ ꯀꯦꯇꯥꯒꯣꯔꯤ ꯂꯩꯗꯣꯏ ꯅꯪꯅ ꯑꯣ ꯕꯤ ꯁꯤ ꯑꯣꯏꯅ ꯑꯣ ꯕꯤ ꯁꯤ ꯈꯤꯇꯪ ꯅꯦꯝꯃꯅꯤ ꯑꯗꯩ ꯍꯧꯖꯤꯛ ꯑꯟꯔꯤꯖꯥꯕ ꯖꯨꯅꯤꯌꯔ ꯀꯥꯡꯕꯨ ꯑꯣꯏꯅ ꯈꯔ ꯋꯥꯡꯉꯥꯡꯅꯤ ꯑꯗꯨꯃꯥꯏꯅ ꯑꯗꯨꯒꯨꯝꯕ ꯀꯦꯇꯥꯒꯣꯔꯤ ꯀꯦꯇꯥꯒꯣꯔꯤ ꯀꯠ ꯑꯣꯞ ꯃꯥꯛ ꯂꯣꯐꯅ ꯂꯩꯕꯅꯦ ꯑꯦꯛꯖꯥꯝ ꯈꯨꯗꯤꯡꯒꯤ
ꯃꯅꯦ ꯑꯗꯨ ꯑ ꯑ ꯑꯗꯨꯣ ꯏꯇꯥꯎꯗꯤ ꯍꯧꯖꯤꯛ ꯀꯔꯤ ꯌꯦꯟꯖꯥꯡ ꯑꯔꯥ ꯑꯔꯥꯄ ꯊꯥꯏꯔꯦ ꯖꯤꯗꯤꯤꯒꯨꯝꯕꯁꯨ ꯊꯥꯕꯣ
ꯑꯩ ꯍꯣꯏ ꯑꯩ ꯑꯩꯁꯤꯗꯤꯗꯤ ꯊꯥꯗꯦ ꯑꯇꯣꯞꯄ ꯀꯩꯀꯩ ꯑꯦꯛꯖꯥꯝꯕꯨꯗꯤ ꯊꯥ ꯗꯤꯗꯤꯗꯨꯅ ꯀꯣꯟꯅ ꯍꯌꯦꯡ ꯅꯝꯃꯛꯇ꯭ꯔꯀꯥꯟꯗ ꯇꯧꯒꯦ ꯑꯇꯣꯞꯄ ꯑꯦꯛꯖꯥꯝꯁꯦ ꯍꯥꯟꯅ ꯌꯦꯡꯒꯦꯅ ꯑꯇꯣꯞꯄ ꯍꯥꯟꯅ ꯊꯥꯔꯦ ꯀꯔ
ꯑꯣ ꯑꯗꯨꯗꯣ ꯏꯇꯥꯎꯗꯤ ꯀꯣꯆꯤꯡ ꯆꯠꯄ ꯈꯣꯠꯄꯗꯤ ꯇꯧꯕ
ꯀꯣꯆꯤꯡ ꯆꯠꯂꯝꯃꯦ ꯑꯩꯁꯨ ꯀꯣꯆꯤꯡ ꯆꯠꯂꯒ ꯇꯧꯕ ꯉꯥꯛꯇꯅꯦ ꯀꯣꯆꯤꯡ ꯂꯣꯏꯈ꯭ꯔꯦ ꯑꯩꯕꯨꯗꯤ ꯏꯁꯥꯅ ꯍꯣꯠꯅꯔꯤ ꯀꯣꯆꯤꯡ ꯂꯣꯏꯈ꯭ꯔꯦ ꯍꯧꯖꯤꯛꯅ ꯏꯁꯥꯅ ꯍꯣꯠꯅꯕꯩ ꯇꯧꯔꯤ ꯀꯣꯆꯤꯡ ꯆꯠꯇ꯭ꯔꯗꯤ ꯌꯥꯔꯣꯏꯗ ꯀꯣꯆꯤꯡ ꯍꯥꯟꯅ ꯈꯤꯇꯪ ꯆꯠꯇ꯭ꯔꯗꯤ ꯐꯥꯎꯟꯗꯦꯁꯟ ꯌꯥꯎꯔꯗꯤ ꯐꯥꯎꯟꯗꯦꯁꯟ ꯈꯪꯗ꯭ꯔꯗꯤ ꯇꯧꯕ ꯉꯝꯃꯣꯏ ꯈꯪꯉꯣꯏꯕ ꯀꯩꯀꯩꯅꯣꯅ ꯍꯌꯦꯡ ꯀꯣꯏꯁꯟꯗꯣ ꯐꯥꯎꯟꯗꯦꯁꯟ ꯌꯥꯎꯗ꯭ꯔꯗꯤ ꯌꯥꯔꯣꯏꯗꯕꯅꯤꯅ ꯆꯠꯂꯤ ꯈꯔ ꯀꯣꯆꯤꯡ ꯆꯠꯂꯝꯃꯦ ꯑꯗꯨꯒꯤ ꯍꯧꯖꯤꯛ ꯍꯧꯖꯤꯛ ꯂꯣꯏꯈꯔꯦ ꯀꯅ ꯍꯣꯠꯅꯔꯤ ꯑꯗꯨꯃꯥꯏꯅ ꯏꯁꯥꯅ
ꯑꯣ ꯑꯗꯨ ꯍꯌꯦꯡ ꯍꯧꯖꯤꯛꯀꯤ ꯑꯦꯛꯖꯥꯝꯗꯨꯣ ꯈꯜꯂ ꯃꯇꯨꯡꯗ ꯑꯃꯨꯛ ꯐꯤꯖꯤꯛꯀꯤꯦ ꯂꯝꯥꯏꯃꯤꯣꯟ ꯆꯦꯟꯐꯝ ꯈꯣꯠꯄꯗꯨꯁꯨ ꯑꯃꯨꯛ ꯇꯧꯕꯗꯣꯏ ꯅꯠꯇ꯭ꯔꯥ ꯑꯦꯛꯖꯥꯝ ꯈꯜꯂꯒ
ꯇꯧꯗꯣꯏꯅꯤ ꯍꯧꯖꯤꯛꯀꯤ ꯑꯦꯛꯖꯥꯝꯗꯨ ꯈꯜꯂ ꯃꯇꯨꯡꯗ ꯂꯝꯖꯦꯜ ꯆꯦꯜꯂꯅꯤ ꯐꯤꯖꯤꯀꯦꯜ ꯇꯧꯔꯅꯤ ꯐꯤꯖꯤꯀꯦꯜ ꯇꯧꯔ ꯃꯇꯨꯡꯗ ꯃꯦꯗꯤꯀꯦꯜ ꯑꯃꯨꯛ ꯇꯧꯔꯅꯤ ꯑꯗꯨꯀꯥꯟꯗ ꯈ꯭ꯋꯥꯏ ꯂꯥꯁꯇ ꯃꯦ ꯑꯦꯂꯤꯁꯥꯟꯅ ꯈꯜꯂꯛꯀꯅꯤ ꯑꯗꯨꯅ ꯃꯥꯔꯛ ꯋꯥꯡꯕ ꯀꯥꯡꯕꯨ ꯈꯟꯈꯤꯗꯧꯕ ꯑꯗꯨꯅ ꯑꯦꯛꯖꯥꯝꯗꯨ ꯈꯤꯇꯪ ꯃꯥꯔꯛꯇꯨ ꯋꯥꯡꯍꯟꯗ꯭ꯔꯗꯤ ꯈꯟꯕꯒꯤ ꯆꯥꯡꯁꯨ ꯈꯤꯇꯪ ꯅꯦꯝꯃꯤꯅ ꯍꯌꯦꯡ ꯄꯨꯂꯞ ꯂ ꯑꯣꯏꯈ꯭ꯔꯁꯨ ꯃꯦꯂꯤꯁꯇ ꯂꯩꯍꯧꯕ ꯑꯣꯏꯔ ꯌꯥꯎꯕꯅꯦꯕ ꯃꯥꯔꯛꯅꯦ ꯑꯃꯗꯤ ꯑꯗꯨꯅ ꯍꯌꯦꯡ ꯃꯥꯔ ꯋꯥꯡꯍꯧꯨꯔꯗꯤ ꯑꯗꯨꯝ ꯀꯝꯄꯜꯁꯔꯤ ꯈꯜꯂꯦꯅ ꯑꯃꯗ ꯑꯣꯏꯔꯣ ꯑꯃꯗ ꯑꯣꯏꯔꯣ ꯑꯗꯨꯅ ꯃꯥ ꯇꯨ ꯋꯥꯡꯍꯜꯂꯣ ꯆꯪꯒꯦ ꯍꯥꯏꯇꯥꯥꯔꯒꯗꯤ ꯐꯥꯔꯈꯤꯗꯪ ꯑꯩ
ꯍꯣꯏꯅꯦ ꯑꯗꯨꯅꯤꯅꯦ ꯑꯩꯁꯨ ꯑꯗꯨ ꯑꯦꯛꯖꯥꯝꯗꯨ ꯊꯥꯔꯒ ꯑꯗꯨꯒꯨꯝꯕꯗꯣ ꯈꯔ ꯆꯪꯈ꯭ꯔꯁꯤꯔ ꯈꯜꯂꯤꯕ ꯑꯗꯣ ꯇꯣꯏ ꯂꯩꯐꯝ ꯈꯣꯠꯐꯝꯒꯗꯨꯗꯤ ꯑꯗꯨꯝ ꯕꯔꯥꯗ ꯂꯩꯔꯤꯗꯩ ꯇꯥꯎꯔꯁꯤꯦ ꯀꯃꯥꯏꯅ ꯇꯧꯔꯤꯅꯣ
ꯂꯩꯔꯤ ꯕꯔꯥꯗ ꯑꯗꯨꯝ ꯕꯔꯥꯗ ꯂꯩꯔꯒ ꯍꯣꯠꯅꯩꯅꯦ ꯌꯨꯝꯗ ꯂꯩꯔ ꯍꯣꯠꯅꯕ ꯉꯝꯕꯣ ꯅꯠꯇꯦꯗ ꯌꯤꯡꯒꯤ ꯀꯩꯀꯩ ꯇꯧꯔꯀꯥꯟꯗꯗꯤ ꯃꯤ ꯌꯥꯝꯅ ꯕꯔꯥ ꯂꯩꯔ ꯀꯩꯗꯧꯔ ꯍꯣꯠꯅꯗ꯭ꯔꯗꯤ ꯚꯔꯥ ꯂꯩꯔꯒ ꯍꯣꯠꯅ ꯉꯥꯛꯇꯅꯤ ꯇꯧꯅꯩ ꯃꯌꯥꯝ ꯂꯩꯅꯩ ꯃꯌꯥꯝꯁꯦ ꯒ꯭ꯌꯥꯟ ꯇꯥꯗꯦꯗ ꯅꯪ ꯆꯪꯗꯣꯛ ꯑꯣꯏꯔꯗꯤ ꯑꯗꯨꯝ ꯐꯠ ꯃꯆꯥ ꯑꯣꯏꯔꯁꯨ ꯀꯩ ꯑꯣꯏꯧꯔꯁꯨ ꯁꯠ ꯇꯝꯍꯧꯕ ꯑꯗꯨꯅ ꯈ꯭ꯋꯥꯏ ꯐꯩ ꯐꯕꯩꯗꯤ ꯅꯪ ꯑꯇꯣꯞꯄꯗꯣ ꯍꯣꯠꯅ ꯇꯧꯕ ꯇꯟꯕ ꯑꯣꯏꯔꯣ ꯉꯝꯃꯣꯏꯗꯧꯕ ꯑꯣꯏꯅ ꯈꯟꯕ ꯑꯣꯏꯔꯣꯧ ꯇꯧ ꯇꯥꯔꯒꯗꯤ ꯑꯗꯨꯝ ꯆꯠꯍꯧꯅ ꯆꯪꯍꯧꯔꯒ ꯑꯗꯨꯝ ꯇꯧꯍꯧꯕ ꯃꯆꯥ ꯑꯣꯏꯔꯁꯨ ꯃꯆꯥ ꯑꯣꯏꯕ ꯍꯥꯏꯁꯦ ꯍꯧꯖꯤꯛꯇꯗꯤ ꯇꯣꯂꯣꯞ ꯆꯥꯎꯕꯅꯤꯗꯖꯤꯗꯤꯤ ꯀꯥꯏꯔꯦ
ꯍꯣꯏ ꯍꯣꯏ ꯏ ꯇꯥꯎꯑꯣ ꯑꯗꯨꯗꯤ ꯑꯩꯁꯨ ꯑꯗꯨꯕꯨ ꯑꯝꯇ ꯇꯧꯕ ꯉꯝꯃ ꯑꯗꯣ ꯍꯣꯠꯅꯔꯒꯦꯗꯣ ꯍ ꯑꯩ ꯂꯥꯛꯑꯝꯗꯥꯏ ꯅ ꯋꯥꯅ ꯃꯨꯀꯣ ꯇꯧ ꯂꯒꯦ ꯇ
ꯍꯣꯏ ꯍꯣꯏ ꯐꯔꯦ ꯐꯔꯣ ꯐꯥꯎ